ꯄꯔꯕ ꯌꯨꯛ
ꯌꯥꯏ ꯐꯥꯔꯕ ꯑꯌꯨ ꯆꯥꯗ꯭ꯔꯤ ꯆꯥꯒꯦ ꯇꯧꯔꯦ ꯑꯗꯣ ꯑꯃꯨꯛ ꯅꯪ ꯀꯣꯜ ꯇꯧꯔꯛꯑꯦ
ꯎꯝ ꯑꯩꯈꯣꯏ ꯏꯟꯁꯥꯡ ꯊꯣꯡꯉꯒꯦ
ꯀꯔꯤꯕꯥ
ꯀꯩ ꯌꯦꯟꯁꯥꯡ ꯊꯣꯡꯉꯒꯦ ꯉꯁꯤꯗꯤ
ꯄꯟꯊꯦ ꯀꯂꯨꯅ ꯊꯣꯡꯒꯅꯦ ꯑꯩꯗꯤ ꯊꯣꯡꯗꯦ
ꯑꯣ ꯀꯅꯥꯅ ꯊꯣꯡꯒꯦꯕ ꯑꯩ ꯉꯁꯤ ꯀ꯭ꯂꯥꯁ ꯂꯩ
ꯅꯪ ꯀ꯭ꯂꯥꯁ ꯇꯣ ꯀꯔꯤꯔ ꯑꯣꯟꯂꯥꯏꯟ ꯔ ꯑꯣꯐ ꯂꯥꯏꯟ ꯔ
ꯑꯩꯒꯤꯁꯦ ꯑꯣꯟꯂꯥꯏꯟ ꯅꯠꯇꯦ ꯑꯣꯐꯂꯥꯏꯟꯅꯤ
ꯎꯝ ꯉꯔꯥꯡꯗꯣ ꯑꯣꯟꯂꯥꯏꯟ ꯀ꯭ꯂꯥꯁ ꯂꯥꯛꯑꯣ ꯍꯥꯏꯗꯥꯏꯅꯦꯅ ꯑ ꯀ꯭ꯂꯥꯁ ꯑꯣꯟꯂꯥꯏꯟ ꯑꯣꯐꯂꯥꯏꯟꯅꯤꯀꯣꯗꯣ
ꯑꯗꯨꯁꯨ ꯑꯣꯐꯂꯥꯏꯟ ꯀ꯭ꯂꯥꯁ ꯑꯗꯨꯅ ꯍꯣꯝ ꯇ꯭ꯌꯨꯇꯔ
ꯀꯝꯄ꯭ꯌꯨꯇꯔ ꯀ꯭ꯂꯥꯁꯁꯨ ꯂꯥꯎꯕ ꯑꯁꯤ ꯃ꯭ꯌꯨꯖꯤꯛꯁꯨ ꯂꯥꯎꯕ
ꯍꯣꯝꯇ꯭ꯌꯨꯇꯔ
ꯑꯣ ꯑꯣ
ꯑꯉꯥꯡ ꯑꯉꯥꯡ ꯑꯅꯤ
ꯃ꯭ꯌꯨꯖꯤꯛꯀꯤ ꯈꯔ ꯇꯝꯕꯤꯌꯣ ꯍꯥꯏꯅ ꯇꯝꯕꯅꯦꯗ
ꯑꯀꯣ ꯃꯤꯗꯤ
ꯀꯩꯗꯧꯔꯤꯒꯦ ꯍꯧꯖꯤꯛꯇꯤ
ꯆꯥꯛ ꯆꯥꯅꯤꯡꯉꯥꯏ ꯇꯥꯎꯋꯦ ꯆꯥꯛ ꯆꯥꯔꯒ ꯅꯪꯕꯨ ꯀꯣꯜ ꯇꯥꯎꯒꯦ
ꯆꯥꯛꯁꯨ ꯌꯥꯝ ꯌꯥꯝ ꯆꯥꯕꯤꯌꯨ
ꯆꯥꯕꯅꯦꯗ ꯊꯣꯛꯇꯕꯒꯤꯅꯦ
ꯆꯥꯛꯇꯨ ꯕꯣꯔꯥ ꯕꯣꯔꯥ ꯆꯥꯔ ꯌꯥ ꯀꯥꯊꯣꯛꯑ ꯇꯨꯝꯕꯤꯌꯨ ꯑꯗꯨ ꯑꯣꯏꯔꯗꯤ ꯅꯣꯏꯔꯅꯤ
ꯅꯨꯡꯉꯥꯏꯇꯕꯒꯤꯅꯦ ꯆꯥꯕꯅꯦ
ꯍꯣꯏꯗ ꯐꯅ ꯌꯥꯝ ꯆꯥꯔꯁꯨ ꯅꯣꯏꯗꯕ ꯃꯤ ꯂꯩꯗ
ꯈꯪꯉꯤꯅ ꯅꯪꯁꯨ
ꯑꯩꯗꯤ ꯆꯥꯔꯁꯨ ꯆꯥꯗ꯭ꯔꯁꯨ ꯅꯣꯏꯔꯦꯅꯦ ꯀꯔꯤ ꯇꯧꯔꯅꯤ ꯎꯄꯥꯏ ꯂꯩꯇꯦꯅꯦ
ꯑꯍꯣꯏ ꯆꯥꯕꯗꯣ ꯅꯪꯁꯨ ꯈꯪꯉꯤꯅ ꯌꯥꯝ ꯆꯥꯔꯤ ꯍꯥꯏꯕꯗꯣ
ꯃꯥꯅꯤ ꯅꯣꯏꯗꯤ ꯆꯥꯕꯨ ꯆꯥꯔꯗꯤ ꯑꯩꯉꯣꯟꯗꯤ ꯍꯦꯟꯅ ꯆꯥꯏ ꯀꯪꯕꯗꯤ ꯅꯣꯏꯅ ꯍꯦꯟꯅ ꯈꯪꯉꯤ ꯀꯃꯥꯏꯅ ꯇꯧꯔꯤꯖꯥꯠꯅꯣ
ꯉꯔꯥꯡꯁꯨ ꯌꯦꯡꯉꯣ ꯈꯤꯏꯅ ꯃꯦꯡꯒꯣ ꯆꯥꯕꯗꯣ
ꯎꯝ ꯅꯣꯏꯒꯤꯗꯨ ꯄꯨꯛ ꯂꯣꯏꯅ ꯀꯩꯅꯣ ꯇꯧꯔꯝꯅꯦ ꯎꯝ
ꯗꯨꯀꯥꯟꯗꯤꯗꯒꯤ ꯂꯣꯏ ꯁꯤꯟꯗꯦꯀꯣ ꯌꯨꯝꯗꯗꯤ ꯄꯨꯌꯦꯀꯣ
ꯍꯣꯏ ꯍꯥꯏ
ꯎꯝ ꯆꯥꯛ ꯆꯥꯔꯕꯔꯣ ꯅꯣꯏꯗꯤ
ꯆꯥꯗꯔꯤ
ꯃꯔꯥꯛ ꯃꯔꯥꯛꯗꯤ ꯆꯥꯛ ꯊꯣꯡꯗꯤ ꯊꯣꯡꯕ꯭ꯔꯣ ꯅꯪ
ꯂꯥꯝꯕꯒꯤ ꯅꯠꯇꯦꯗꯥ ꯑꯗꯨꯝ ꯆꯥꯕꯅꯦ
ꯑꯩ ꯆꯥꯛ ꯏꯟꯁꯥꯡ ꯃꯔꯛ ꯃꯔꯥꯛꯇ ꯊꯣꯡꯕ꯭ꯔꯣ ꯍꯥꯏꯕ꯭ꯔꯣꯕ
ꯎꯝ
ꯍꯣꯏ ꯊꯣꯡꯉꯦꯗ ꯃꯔꯛ ꯃꯔꯛꯇ ꯊꯣꯡꯉꯦ ꯃꯔꯛ ꯃꯔꯛꯇ ꯑꯩꯈꯣꯏ ꯏꯃꯥꯅ ꯊꯣꯡꯉꯦ ꯏꯄꯥꯅ ꯊꯣꯡꯉꯦ ꯑꯩꯈꯣꯏ ꯑꯍꯨꯝ ꯈꯛꯇ ꯑꯣꯏꯕꯅꯤꯅꯀꯣ
ꯅꯆꯟꯅꯨꯄꯤꯗꯨꯁꯨ ꯅꯣꯏꯒꯤ ꯑꯪꯀꯥꯏ ꯍꯣꯏꯗ ꯂꯩꯕ꯭ꯔꯥ
ꯂꯩꯌꯦ
ꯅꯆꯟꯅꯨꯄꯤꯗꯁꯨ ꯅꯣꯏ ꯌꯨꯝꯗ ꯂꯥꯏꯍꯜꯂꯣ
ꯀꯔꯤ ꯎꯄꯥꯏ ꯂꯩ ꯑꯉꯥꯡ ꯑꯉꯥꯡ ꯑꯣꯏꯕꯗꯒꯤ ꯃꯥꯅ ꯂꯩꯔꯨꯔꯕꯅꯤꯅ
ꯎꯝ
ꯑꯃꯨꯛ ꯂꯥꯛꯑꯣ ꯑꯃꯨꯛ ꯂꯥꯛꯑꯣ ꯍꯥꯏꯅ ꯍꯥꯏꯅ ꯀꯧꯕꯔꯁꯨ ꯂꯥꯛꯑꯔꯣꯏ
ꯑ ꯈꯨꯁꯤ ꯃꯣꯏꯅ ꯂꯨꯅ ꯇꯥꯎꯕꯒꯤ ꯑꯣꯏꯔꯝꯅꯤ ꯅꯣꯏꯗꯒꯤ ꯍꯦꯟꯅ
ꯀꯪꯗ꯭ꯔꯦ ꯑꯗꯨꯒꯤ ꯋꯥꯗꯤ ꯃꯥ ꯃꯥꯒꯤ ꯃꯥ ꯃꯥꯒꯤ ꯊꯃꯣꯏꯗ ꯂꯩꯔꯦꯅ ꯃꯥꯅ ꯃꯥꯅ ꯈꯟꯕ
ꯅꯪ ꯇ꯭ꯨꯁꯟ ꯂꯥꯎꯕꯗꯣ ꯑꯁꯤ ꯑꯩꯈꯣꯏ ꯂꯩꯀꯥꯏꯗꯔ ꯅꯠꯇ꯭ꯔꯒ
ꯑꯩꯈꯣꯏ ꯂꯩꯀꯥꯏꯗꯅꯦ ꯑꯩꯈꯣꯏ ꯂꯩꯀꯥꯏꯗ ꯂꯧꯗꯗꯤ ꯀꯗꯥꯏ ꯂꯧꯒꯦꯔꯣ
ꯄꯌꯥ ꯀꯤꯌꯥꯒꯨꯝꯕ ꯂꯧꯕꯔꯥ ꯅꯡ
ꯀꯌꯥ ꯀꯌꯥ ꯅꯠꯇꯦꯗ ꯃꯣꯏꯅ ꯁꯨꯇꯤ ꯂꯩꯔꯤꯉꯩꯗ ꯁꯨꯇꯤ ꯃꯅꯨꯡꯗ ꯂꯧꯕꯤꯌꯣ ꯍꯥꯏꯕꯒꯤ
ꯎꯝ ꯃ꯭ꯨꯖꯤꯛꯅꯤꯀꯣ
ꯃꯥꯅꯦ ꯃꯥꯅꯦ ꯁꯨꯇꯤ ꯂꯩꯔꯤꯉꯩꯗ ꯐ꯭ꯔꯤ ꯂꯩꯅꯤꯡꯗꯦ ꯍꯥꯏꯕꯒꯤꯀꯣ
ꯎꯝ ꯇꯥꯏ ꯇ
ꯊꯥ ꯌꯧꯗꯦꯕ ꯑꯩ ꯂꯧꯕꯗꯣ
ꯑꯣ ꯎꯝ ꯆꯦ
ꯁꯣꯝꯗꯤ ꯀꯩꯗꯧꯕꯤꯔꯤ ꯍꯧꯖꯤꯛꯇꯤ
ꯀꯨꯔꯤꯁꯨ ꯀꯥꯎꯗꯦ ꯐꯨꯔꯤꯗ ꯂꯥꯛꯑꯦ ꯑꯗꯨꯝ ꯊꯕꯛꯁꯨ ꯐꯣꯔꯣꯗꯣ ꯇꯥꯎꯅꯤꯡꯅꯕ ꯑꯗꯨꯒꯤ ꯄꯔ ꯇꯥꯏꯝꯗꯤ ꯄꯥꯛꯥꯛ ꯂꯥꯏꯗꯦꯅ
ꯅꯃꯥꯟꯅꯕꯤꯗꯨꯅ ꯊꯣꯡꯉ ꯅꯣꯏ ꯃꯤ ꯃꯤ ꯀꯌꯥꯔꯣꯜ ꯂꯩꯕꯗꯣ
ꯑꯃꯗꯤ ꯌꯨꯝꯗ ꯆꯠꯀꯦ ꯑꯍꯝ ꯂꯥꯏꯅꯦ ꯍꯥꯟꯅ ꯑꯝ
ꯃꯥꯗꯤ ꯌꯨꯝ ꯆꯠꯈ꯭ꯔꯦ ꯍꯥꯏꯕꯗꯨꯗ ꯃꯊꯛꯇ ꯂꯩꯕꯗꯨ ꯅꯠꯇ꯭ꯔꯣ
ꯃꯊꯪꯇ ꯂꯩꯥꯛꯕꯅꯦ ꯑꯗꯣ ꯑꯃꯨꯛ ꯌꯨꯝꯗ ꯆꯠꯈ꯭ꯔꯦ
ꯀꯔꯤꯒꯤ ꯆꯛꯄ꯭ꯔꯣ ꯁꯨꯇꯤꯔꯣ
ꯁꯨꯇꯤ ꯅꯠꯇ ꯌꯨꯝꯗ ꯂꯥꯏꯅꯤꯡꯉꯥꯏ ꯑꯗꯨꯝ ꯊꯝ
ꯃꯥ ꯁꯤ ꯏꯝꯐꯥꯜꯗ ꯂꯩꯅꯤꯡꯗꯦ ꯍꯥꯏꯕꯕꯥ
ꯌꯥꯗꯕꯒꯤꯅꯤꯗ ꯋꯥ ꯍꯂꯖ ꯃꯁꯥ ꯈꯔ ꯅꯨꯡꯉꯥꯏꯇꯕꯒꯤ ꯌꯨꯝꯗ ꯆꯠꯇꯅꯦ
ꯃꯁꯥ ꯈꯔ ꯅꯨꯡꯉꯥꯏꯇꯕ ꯌꯨꯝꯗ
ꯎꯝ ꯌꯨꯝꯗ ꯑꯣꯏꯅ ꯂꯩꯈ꯭ꯔꯒꯦꯅ
ꯑꯣ ꯃꯥ ꯅꯥꯁꯨ ꯅꯥꯕ꯭ꯔꯣ
ꯎꯝ
ꯅꯪꯁꯨ ꯌꯨꯝꯗ ꯆꯠꯅꯤꯡꯗ꯭ꯔꯣ
ꯆꯦꯛ ꯀꯥꯞ ꯂꯣꯏꯗ ꯃꯣꯏꯒꯤ ꯁꯤꯗ ꯂꯥꯛꯏꯕꯅꯤꯅ ꯆꯦꯀꯥꯝ ꯂꯩꯇ꯭ꯔꯗꯤ ꯂꯥꯏꯈ꯭ꯔꯅꯤ ꯌꯨꯝꯗ
ꯀꯂꯁꯂꯔ
ꯁ ꯅꯦꯛꯁ ꯂꯥꯏꯔ ꯁꯤꯔ
ꯅꯦꯛꯁ ꯏꯌꯥꯔ ꯂꯩꯔꯣꯏ
ꯎꯝ ꯌꯨꯝꯅ ꯂꯥꯏꯈ꯭ꯔꯅꯤ
ꯌꯨꯝꯗ ꯂꯩꯔ ꯑꯗꯨꯝ ꯌꯥꯕ
ꯇꯝ ꯏꯄꯟꯇ꯭ꯔꯒꯦ
ꯀꯜꯂꯣ ꯇꯨꯅ
ꯎꯝ
ꯅꯣꯏ ꯀꯃꯥꯏ ꯍꯥꯏꯅꯤ ꯅꯣꯏ ꯁꯥꯔꯤ ꯀꯥꯡꯕꯨꯁꯦ ꯄ꯭ꯔꯤꯊꯤꯕꯤ ꯂꯨꯝꯍꯜꯂꯦꯕ
ꯎꯝ ꯎꯝ
ꯑꯇꯣꯞꯄ ꯏꯟꯁꯥꯡꯗꯤ ꯊꯣꯡꯗ꯭ꯔꯕꯣ
ꯊꯣꯡꯗꯉꯣ ꯊꯥꯡꯖꯤꯡꯒꯤ ꯊꯥꯡꯖꯤꯡ ꯆ
ꯈꯃꯦꯟ ꯑꯁꯥꯡꯕꯤ
ꯎꯝ ꯍꯝ ꯀ
ꯍꯧꯖꯤꯛ ꯆꯠ ꯆꯥꯔꯤꯕ꯭ꯔꯣ
ꯎꯝ ꯆꯥꯔꯦ ꯍꯥꯏꯔꯒ
ꯆꯥꯔꯦ
ꯎꯝ
ꯑꯣ ꯍꯧꯖꯤꯛꯇꯤ ꯃꯦꯡꯒꯣ ꯆꯥꯕ꯭ꯔꯣ ꯑꯗꯨꯗꯤ
ꯆꯥꯛ ꯆꯥꯏ ꯍꯥꯏꯔꯒ
ꯆꯥꯛ ꯆꯥꯔꯤ ꯍꯥꯏꯕ꯭ꯔꯣ ꯆꯥꯕ ꯂꯣꯏꯔꯦ ꯍꯥꯏꯕ꯭ꯔꯣ
ꯆ ꯌꯥ
ꯉꯔꯥꯡꯒꯤ ꯃꯦꯡꯒꯣꯗ ꯊꯨꯝꯕꯅꯦꯅꯦ ꯈꯔ ꯊꯨꯝꯕ ꯌꯥꯎꯋꯦ ꯊꯨꯝꯗꯕ ꯌꯥꯎꯋꯦ
ꯃꯣꯏꯁꯨ ꯌꯨꯝꯗ ꯆꯥꯕꯗꯗꯤ ꯌꯥꯝ ꯊꯨꯝꯅ
ꯃꯣꯏ ꯌꯨꯝꯗ ꯆꯥꯕꯗꯨ ꯊꯨꯝꯃꯦꯕ
ꯌꯥꯝ ꯊꯨꯝꯅꯦꯕ ꯑꯗꯣ
ꯑꯁꯤꯟꯕ ꯑꯃ ꯌꯥꯎꯗꯥꯏꯅꯦ ꯑꯆꯧꯕ
ꯆꯥꯎꯕꯗꯣ ꯌꯥꯝ ꯍꯥꯎꯋꯦꯅ
ꯊꯨꯝꯕ꯭ꯔꯣꯕꯗꯣ ꯃꯨꯟꯗꯕꯗꯣ
ꯑꯗꯨ ꯑꯣꯏꯔꯁꯨ ꯃꯍꯥꯎꯗꯣ ꯇꯣꯉꯥꯟꯕꯒꯤ ꯌꯥꯝ ꯍꯥꯎꯋꯦ
ꯃꯨꯟꯗꯕꯗꯨꯕꯣ
ꯎꯝ ꯃꯣꯏ ꯑꯩꯈꯣꯏ ꯇꯦꯟꯅ ꯂꯑꯦꯅ ꯇꯤꯟꯅ ꯇꯥꯕꯁꯤꯡꯗꯣ ꯌꯥꯝ ꯍꯥꯎꯒꯅꯤ ꯎꯇ
ꯤꯡꯒꯔ ꯃꯊꯛꯇ ꯇꯥꯕ ꯑꯩꯈꯣꯏꯗꯣ
ꯑꯣ ꯂꯧꯒꯦ ꯇꯧꯕꯅꯦꯕ ꯃꯤ ꯑꯉꯥꯡ ꯅꯍꯥꯟꯅ ꯀꯥꯔꯒ ꯂꯧꯈ꯭ꯔꯦ
ꯎꯄꯥꯏ ꯂꯩꯇꯦ ꯑꯗꯨꯗꯤ
ꯑꯗꯨ ꯑꯗꯨꯏꯒꯤ ꯑꯩꯈꯣꯏ ꯏꯆꯦꯅ ꯑꯃꯨꯛ ꯃꯥꯗꯣ ꯎꯝ ꯀꯔꯤ ꯍꯥꯏꯁꯤꯔꯦ
ꯅꯨꯡꯉꯥꯏꯗ
ꯎꯝ ꯎꯝ ꯍꯣꯏ ꯎꯝ ꯅ ꯎꯝ ꯃꯣꯏꯒꯤ ꯏꯕꯔ ꯍꯣꯏꯗꯣ ꯂꯥꯏꯔꯤꯛꯇꯝ ꯂꯩꯕꯁꯦ ꯑꯩꯈꯣꯏ ꯑꯩꯈꯣꯏ ꯁꯤ ꯀꯥꯔꯒ ꯎꯕꯗꯣ ꯉꯅꯥꯁꯨ ꯑꯃꯨꯛ ꯂꯥꯛꯑꯣꯕ ꯑꯗꯨꯣꯏꯒꯤꯅꯦ
ꯉꯔꯥꯡ ꯃꯥꯅ ꯔꯨꯝ ꯃꯅꯨꯡꯗꯒꯤꯒꯤ ꯂꯧꯊꯣꯛꯑꯒ ꯄꯤꯕꯗꯨꯣ ꯆꯥꯔꯕꯣ
ꯆꯥꯦꯅ ꯂꯣꯏ ꯆꯥꯈ꯭ꯔꯦꯅ
ꯂꯦꯝꯗ꯭ꯔꯕꯣ ꯅꯣꯏ ꯉꯔꯥꯡ ꯅꯨꯡꯗꯥꯡ ꯂꯣꯏ ꯆꯥꯊꯣꯛꯈ꯭ꯔꯕꯣ
ꯑꯁ ꯏꯃꯥꯟꯅꯕꯤ ꯃꯔꯤ ꯃꯉꯥ ꯂꯧꯥꯎꯔꯒ ꯆꯥꯔꯤꯗ
ꯑꯗꯨ ꯂꯣꯏ ꯆꯥꯈ꯭ꯔꯦ ꯂꯣꯏꯔꯦ ꯂꯣꯏꯔꯦ ꯅꯣꯏ ꯀꯩꯅꯣꯗꯗꯤ ꯅꯣꯏ ꯗꯤꯁꯇ꯭ꯔꯤꯛꯇꯗꯤ ꯍꯩꯅꯧꯍꯧꯗ꯭ꯔꯣ ꯅꯣꯏ ꯗꯤꯁꯇ꯭ꯔꯤꯛꯇ ꯍꯩꯅꯧ ꯍꯧꯗ꯭ꯔꯕ
ꯍꯥꯎꯋꯦ ꯌꯥꯝ ꯂꯩꯇꯦ ꯑꯗꯨꯒ ꯈꯨꯟꯗꯗꯤ ꯂꯩꯒꯅꯤ ꯑꯗꯨ ꯑꯣꯏꯔꯁꯨ ꯇꯤꯟ ꯆꯥꯌꯦꯦꯅ ꯑꯩꯈꯣꯏꯒꯤꯗꯤ
ꯀꯩꯒꯤꯔꯥꯀꯣ ꯏꯝꯐꯥꯜꯒꯤꯅ ꯍꯦꯟꯅ ꯍꯥꯎꯕ꯭ꯔꯣ ꯍꯥꯏꯩꯅꯧꯗꯤ
ꯑꯩꯈꯣꯏꯒꯤꯁꯨ ꯍꯥꯎꯋꯦ ꯃꯍꯥꯎꯗ ꯇꯣꯡꯉꯥꯜꯂꯦꯕ ꯑꯁꯤ ꯑꯗꯨ ꯑꯣꯏꯔꯁꯨ ꯑꯁꯤꯁꯤꯗꯤ ꯄꯤꯟ ꯆꯥꯗꯦꯅ ꯎ ꯎ ꯎ
ꯅꯣꯏ ꯗꯤꯁꯇ꯭ꯔꯤꯛꯇꯗꯤ ꯍꯩꯅꯧ ꯌꯥꯝ ꯎꯗꯦꯀꯣ
ꯏꯤꯗꯦ ꯑꯃꯨꯛ ꯇꯧꯔꯛꯑꯣ ꯍꯥꯏꯔꯛꯀꯦ ꯎꯝ